ꯍꯂꯥꯎ
ꯄꯔꯤꯁ
ꯆꯥꯛ ꯆꯥꯔꯕꯣ
ꯆꯥꯔꯦ ꯇꯣꯝꯔꯒ ꯂꯩꯕꯅꯦ ꯃꯩꯁꯨ ꯂꯥꯛꯇꯦ
ꯀꯩ ꯃꯩ ꯀꯩꯗꯧꯔꯒꯦ ꯅꯣꯏ ꯂꯩꯀꯥꯏ
ꯅꯪꯁꯨ ꯈꯪꯉꯤꯅ ꯑꯈꯣꯏ ꯂꯩꯀꯥꯏꯗꯤ
ꯆꯤꯡ ꯆꯤꯡꯒꯤ ꯇꯥꯏꯞꯅꯤ ꯅꯣꯏ ꯅꯣꯏ ꯂꯩꯀꯥꯏꯗꯣ
ꯅꯪꯒꯤꯁꯨꯅꯦꯅꯦ ꯅꯪꯒꯤ ꯂꯩꯀꯥꯏꯅꯤꯅꯦ
ꯈꯔ ꯅꯛꯄ ꯋꯥꯅꯤ ꯑꯁ ꯔꯁꯇꯦꯟꯗ꯭ꯔ ꯑꯗꯤ ꯑ ꯇꯃꯦꯡꯂꯣꯡ ꯇꯃꯦꯡꯂꯣꯡ ꯅꯣꯅꯦꯗꯒꯤ ꯍꯦꯜꯂꯦ ꯅꯣꯏ ꯂꯩꯀꯥꯏꯗ
ꯅꯣꯏ ꯂꯩꯀꯥꯏ ꯍꯥꯏꯒꯅꯣ ꯅꯪꯒꯤꯁꯨꯅꯦ ꯈꯔ ꯃꯤ ꯂꯩꯗꯕ ꯃꯤꯗ ꯇꯧꯑꯣꯅꯦꯀꯣ ꯑꯗꯣ ꯑꯁ ꯃꯤ ꯑꯇꯩꯏꯒꯤ ꯈꯨꯣꯟꯖꯦꯜ ꯑꯗꯣ ꯂꯣꯏꯔꯦ ꯕꯦꯛꯒ꯭ꯔꯥꯎꯟ ꯁꯥꯎꯁꯇꯣ
ꯍꯞꯇꯥꯗ ꯂꯩꯕꯒꯤꯅꯦ
ꯑꯗꯨ ꯈꯔ ꯃꯤ ꯂꯩꯇꯕ ꯃꯐꯝꯗ ꯆꯠꯄ ꯌꯥꯗꯕ꯭ꯔꯣ ꯑꯗꯣ ꯍꯧꯖꯤꯛ
ꯇꯣꯏꯂ ꯇꯣꯏꯂ ꯃꯉꯥꯏꯔꯦ ꯆꯠꯇꫭꯏꯁꯤ
ꯉꯥꯏꯇꯩ ꯇꯨꯡꯐꯝ ꯂꯩꯇꯦ
ꯍꯣꯏꯅꯦ ꯇꯨꯝꯗꯣꯏꯅꯣ ꯑꯗꯨꯗꯤ
ꯍꯥꯥ
ꯀꯨꯃꯥꯏꯅ ꯇꯨꯝꯗꯣꯏꯅꯣ ꯑꯗꯨꯗꯤ
ꯈꯟꯗꯦ
ꯀꯅꯥ ꯀꯅꯥ ꯂꯩꯌꯦ
ꯁꯕꯣꯡ ꯂꯩꯌꯦ ꯈꯣꯡꯂꯣꯡꯒꯤ ꯄꯥꯈꯪ ꯑꯅꯤ ꯑꯩꯈꯣꯏ ꯃꯔꯤꯗ ꯑꯗꯨꯅꯦ
ꯀꯥꯥꯡ ꯆꯤꯛꯑꯒ ꯇꯨꯝꯕꯥ ꯌꯥꯔꯦ
ꯀꯥꯡ ꯆꯤꯛꯑꯦ ꯀꯥꯡ ꯀꯥꯡ ꯂꯩꯒꯗ꯭ꯔꯣ ꯍꯣꯔꯦꯟ ꯂꯩ
ꯂꯩꯒꯅꯤ ꯁꯣꯏꯗ꯭ꯔꯦ ꯒꯨꯅꯥꯏꯠ ꯒꯨꯟꯅꯥꯏꯠ ꯊꯥꯔꯒ ꯇꯣꯝꯃꯣ ꯭ꯔꯗꯤ ꯀꯥꯡ ꯆꯤꯛꯑꯒ ꯇꯨꯝꯕ ꯅꯨꯡꯉꯥꯏ꯭ꯔꯣꯏ
ꯒꯨꯠꯅꯥꯏꯠ ꯂꯩꯇꯦ ꯄꯩꯁꯥ ꯂꯩꯇꯦ
ꯑꯃ ꯂꯩꯔꯤꯁꯤꯗꯤ ꯍꯪꯕ ꯌꯥꯏꯅꯦ
ꯉꯁꯤ ꯇꯨꯝꯃꯣꯏ ꯑꯩꯈꯣꯏ
ꯇꯨꯝꯈ꯭ꯔꯒ ꯅꯣꯏꯁꯨ ꯁꯦꯀ꯭ꯌꯨꯔꯤꯇꯤ ꯁꯦꯀ꯭ꯌꯨꯔꯤꯇꯤ ꯑꯣꯏꯈ꯭ꯔꯒꯦ ꯍꯕꯣ
ꯒꯦꯝ ꯒꯦꯝ ꯁꯥꯟꯅꯗꯣꯏꯅꯦ ꯇꯨꯝꯃꯔꯣꯏ ꯑꯩꯈꯣꯏ ꯇꯧꯗꯣꯏꯅꯦ ꯑꯩ ꯉꯔꯥꯡ ꯑꯦꯝ ꯑꯦꯜ ꯄꯨꯡ ꯕꯥꯔꯣ ꯃꯈꯥꯏꯐꯥꯎ ꯇꯧꯋꯤ
ꯑꯁ ꯁꯣꯔꯦꯟ ꯑꯗꯨꯗꯤ ꯑꯩꯕꯨꯁꯨ ꯏꯟꯚꯥꯏꯠ ꯇꯧꯔꯛꯑꯣ ꯇꯧꯒꯦ ꯔꯦꯡꯗ
ꯗꯤ ꯐꯩ ꯉꯍꯥꯛꯇ ꯉꯁꯤ ꯍꯣꯔꯦꯟ ꯁꯥꯟꯅꯕꯗꯤ ꯇꯧꯔꯛꯀꯦ ꯄꯨꯡ ꯀꯌꯥꯗ ꯇꯨꯝꯕꯅꯣ ꯅꯪꯕꯣ
ꯈꯪꯗꯦ
ꯍꯩꯕꯅꯦ ꯒꯨꯁꯠꯅꯦ ꯅꯪꯒꯤ ꯅꯪꯒꯤ ꯄꯋꯥꯔ ꯕꯦꯡ ꯄꯋꯥꯔ ꯕꯦꯡ ꯂꯩꯗꯥꯏꯅꯦ
ꯂꯩ ꯂꯩ
ꯍꯌꯦꯡ ꯑꯃꯨꯛ ꯂꯥꯛꯀꯅꯤꯗ ꯃꯥꯏ
ꯃꯩꯕꯨꯗꯤ ꯀꯩꯁꯨ ꯀꯥꯏꯗꯦ ꯑꯗꯨ ꯑꯁ ꯈꯪꯗꯔꯦ ꯆꯥꯛ ꯆꯥꯔꯕꯣ
ꯆꯥꯔꯦ ꯉꯁꯤ ꯑ ꯅꯥꯀꯨꯞꯄꯤ ꯅꯥꯀꯨꯞꯄꯤ ꯀꯥꯡꯁꯣꯏꯒ ꯌꯦꯟ ꯕꯦꯟꯗꯔꯗꯒꯤ
ꯑꯗꯣ ꯍꯣꯁꯄꯤꯇꯥꯜ ꯃꯅꯨꯡꯗ ꯆꯥꯛ ꯆꯥꯕꯁꯦ ꯍꯥꯎꯔꯝꯔꯣꯏꯅꯦ
ꯍꯥꯎꯇꯦ ꯑꯈꯣꯏ ꯐꯥꯎꯗꯦ ꯆꯥꯅꯤꯡꯗꯦ ꯆꯥꯅꯤꯡ ꯆꯥꯅꯤꯡꯗꯔꯁꯨ ꯄ꯭ꯂꯦꯠ ꯑꯅꯤꯕꯨꯗꯤ
ꯑꯦꯛꯁꯇ꯭ꯔꯥ ꯑꯦꯁꯇ꯭ꯔꯥ ꯂꯧꯔꯒ
ꯑꯅꯤ ꯆꯥꯏꯅ ꯅꯣꯏꯗꯤ ꯀꯔꯤ ꯀꯔꯤ ꯃꯊꯦꯜ ꯇꯧꯔꯒꯦ
ꯉꯁꯤꯁꯦ ꯌꯨꯝꯗꯒꯤ ꯀꯩꯅꯣ ꯂꯐꯨ ꯊꯔꯣꯏ ꯊꯥꯔꯛꯄ ꯑꯗꯨꯒ ꯂꯐꯨ ꯀꯔꯤꯔꯥ ꯂꯐꯨ ꯂꯐꯨ ꯊꯥꯔꯣ ꯍꯥꯏꯕꯅꯦ
ꯂꯐꯨꯊꯔꯣ
ꯑꯗꯨꯒ ꯑꯃ ꯃꯅꯥ ꯑꯃ ꯆꯝꯐꯨꯠ ꯇꯧꯔꯒ ꯆꯥꯏ
ꯀꯔꯤ ꯃꯅꯥꯅꯣ
ꯂꯥꯏ ꯃꯅꯥꯗꯨ
ꯂꯥꯏ ꯃꯅꯥ ꯂꯥꯏ ꯃꯅꯥ ꯂꯥꯏ ꯃꯅꯥ ꯀꯔꯤꯅꯣ ꯂꯥꯏ ꯃꯅꯥ
ꯂꯥꯏ ꯂꯥꯏ
ꯂꯥꯏ ꯃꯅꯥ ꯈꯪꯗꯦꯗ ꯁꯦꯔꯥꯟ
ꯈꯪꯗꯔꯥꯁꯨ ꯈꯪꯕ ꯁꯥꯔꯣ
ꯂꯥꯏ ꯃꯅ ꯆꯥꯕꯅꯤꯅ ꯍꯣꯔꯦꯟ ꯂꯣꯏ ꯂꯥꯏ ꯑꯣꯜꯂꯅꯤ ꯅꯕꯅꯤ ꯀꯅꯥ ꯀꯅꯥ
ꯑꯁ
ꯍꯥꯏꯕ ꯍꯩꯇꯦ ꯑꯗꯨ ꯃꯃꯤꯡꯗꯤ
ꯑꯩ ꯅꯣꯏ ꯂꯩꯀꯥꯏꯗ ꯃꯩ ꯂꯥꯛꯇ꯭ꯔꯤꯗ ꯑꯩ ꯃꯔꯝ ꯈꯪꯉꯦ
ꯀꯩꯔꯥ
ꯑꯩ ꯂꯩꯇꯕꯩ
ꯅꯪ ꯂꯥꯔꯁꯨ ꯃꯩ ꯑꯗꯨꯝ ꯅꯨꯡꯇꯤꯒꯤ ꯃꯨꯠꯂꯤꯅ ꯅꯨꯡꯗꯥꯡ ꯉꯔꯥꯡ ꯅꯨꯡꯗꯥꯡꯁꯨꯨ ꯃꯨꯠꯂꯦ
ꯑꯩ ꯂꯩꯔꯗꯤ ꯅꯍꯥꯟꯅ ꯃꯩ ꯃꯩ ꯂꯥꯛꯀꯗꯧꯕꯅꯤ
ꯅꯪꯒꯤ ꯂꯩꯀꯥꯏ ꯑꯣꯏꯕꯒꯤꯅꯦ ꯃꯩ ꯑꯗꯨꯝ ꯃꯨꯠꯂꯒ ꯂꯩꯕ ꯗꯨ ꯅꯨꯡꯇꯤꯒꯤ
ꯅꯠꯇꯦ - ꯅꯠꯇꯦ ꯑꯩ ꯑꯩ ꯂꯩ ꯂꯩꯩꯇꯕꯩꯅꯦ ꯃꯩ ꯃꯨꯜꯂꯤꯗꯣ ꯑꯩ ꯂꯥꯛꯑꯗꯤ ꯃꯩ ꯑꯃꯨꯛ ꯂꯥꯛꯇꯣꯅꯤ
ꯑꯗꯣ ꯍꯧꯖꯤꯛ ꯂꯥꯛꯑꯣꯅꯦꯦ ꯂꯥꯛꯄ꯭ꯔꯥ ꯂꯥꯛꯇꯕ꯭ꯔꯥ ꯌꯦꯡꯉ ꯁꯤꯅꯤ
ꯇꯦ ꯒꯔꯤ ꯊꯥꯔꯛꯑꯣ ꯂꯥꯛꯀꯦ
ꯒꯥꯔꯤ ꯅꯪꯒꯤ ꯒꯔꯤ ꯅꯠꯇꯦ ꯅꯪ ꯅꯪ ꯑꯗꯨꯗ ꯒꯥꯔꯤ ꯂꯣꯏ ꯅꯣꯏ ꯌꯥꯝ ꯂꯩꯔꯝꯒꯅꯤꯅ ꯅꯪꯅ ꯍꯦꯟꯅ ꯌꯥꯝꯕꯁꯨ ꯌꯥꯎꯔꯦ ꯗ ꯑꯗꯨ ꯊꯧꯔꯒ ꯂꯥꯛꯑꯣ
ꯃꯥ ꯗ꯭ꯌꯨꯇꯤ ꯆꯠꯂꯒ ꯄꯥꯏꯔꯝꯒꯅꯤ ꯄꯨꯡ ꯄꯨꯡ ꯃꯥꯄꯜꯗꯒꯤ ꯗ꯭ꯌꯨꯇꯤ ꯑꯃꯨꯛ ꯂꯩ ꯍꯥꯏꯕꯅꯤ
ꯑꯁ ꯊꯦꯡꯉꯤꯅꯦ ꯑꯗꯣ ꯍꯌꯦꯡꯃꯨꯛ ꯂꯥꯛꯀꯦꯔꯣ ꯅꯣꯏꯁꯨ ꯀꯩꯗꯧꯉꯩ ꯐꯥꯎ ꯂꯩꯗꯣꯏꯔꯥ
ꯍꯥꯥ
ꯀꯩꯗꯧꯉꯩ ꯐꯥꯎ ꯂꯩꯗꯣꯏꯅꯣ ꯍꯣꯁꯄꯤꯇꯥꯜꯗ
ꯃꯥꯄꯜ ꯑꯩꯔꯣ ꯍꯌꯦꯡ ꯂꯥꯛꯄ ꯌꯥꯏ ꯍꯌꯦꯡ ꯇꯥ ꯍꯟꯖꯤꯜ
ꯑꯣ ꯑꯗꯨ ꯈꯔꯗꯤ ꯐꯔꯕꯣ ꯅꯣꯏ ꯏꯆꯦꯒꯤ ꯃꯇꯥ ꯎꯝ
ꯌꯥꯝ ꯐꯔꯤ ꯑꯣꯄꯔꯦꯁꯟ ꯇꯧꯒꯗꯕꯅꯤꯅ ꯅꯣꯔꯃꯦꯜꯅꯤ
ꯍ ꯑꯣꯄꯔꯦꯁꯟ ꯇꯧꯅꯤ ꯍꯥꯏꯕ
ꯑ
ꯀꯩ ꯇꯧꯕꯒꯤꯔ ꯍꯥꯔꯠ
ꯅꯥꯕ꯭ꯔꯥꯕꯨ ꯁꯦꯟꯅꯕ ꯉꯝꯗ꯭ꯔꯦ ꯀꯣꯏꯆꯦꯟ ꯆꯦꯂꯒ ꯂꯩꯔꯦ ꯍꯣꯁꯄꯤꯇꯥꯜ ꯃꯅꯨꯡ
ꯑꯗꯣ ꯀꯩꯗꯧꯉꯏ ꯑꯣꯄꯣꯔꯦꯁꯟ ꯇꯧꯔꯦꯒ
ꯈꯪꯗꯦ ꯗꯥꯛꯇꯔ ꯗꯦꯠ ꯁꯚꯦꯟꯗ ꯂꯥꯛꯑꯅꯤ ꯑꯗꯨꯒ ꯗꯦꯠ ꯑꯩꯠꯇꯒꯤ ꯍꯧꯔꯅꯤ ꯍꯥꯏꯕꯅꯦ ꯃꯤ ꯇꯔꯥ ꯇꯧꯕꯤꯗꯣꯏꯅꯦ ꯑꯉꯥꯡꯁꯤꯡ ꯑꯗꯨꯗꯤ ꯅꯣꯡꯃꯗ ꯃꯤ ꯑꯃ ꯇꯧꯕꯁꯨ ꯌꯥꯎꯋꯦ ꯑꯅꯤ ꯇꯧꯕꯁꯨ ꯌꯥꯎꯋꯦ ꯇꯥꯡ ꯇꯔꯥ ꯑꯗꯨꯃꯥꯏꯅ ꯇꯥꯗꯧ ꯃꯥꯜꯂꯦ
ꯀꯨꯏꯔꯅꯤ ꯑꯗꯨꯗꯤ ꯀꯨꯏꯅ ꯉꯥꯏꯔ
ꯀꯨꯏꯔꯥꯅꯤ
ꯑꯗꯣ ꯅꯪꯏ ꯆꯦꯒ ꯅꯆꯦꯒꯤ ꯑꯗꯨ ꯎꯝ ꯃꯆꯥ ꯑꯅꯤ ꯈꯛꯇꯅ ꯂꯥꯛꯄ ꯅꯤ
ꯥ ꯑꯥꯥ ꯃꯤ ꯑꯅꯤ ꯂꯥꯛꯄ ꯇꯨꯝꯐꯝ ꯂꯩꯇ꯭ꯔꯦ ꯍꯧ ꯍꯧꯖꯤꯛꯐꯧ ꯑꯩꯈꯣꯏ
ꯑꯗꯣ ꯃꯄꯥꯟꯗꯤ ꯁꯣꯏꯗꯔ꯭ꯦ ꯑꯗꯨꯝ ꯒꯨꯗ ꯅꯥꯏꯠ ꯊꯥꯔꯒ
ꯒꯨꯗꯅꯥꯏꯠ ꯌꯥꯎꯗꯔ꯭ꯦ ꯐꯤ ꯆꯥ ꯏꯜꯂꯒ ꯇꯨꯝꯗꯣꯏꯅꯦ
ꯑꯦ
ꯀꯥꯡꯁꯤꯡꯗꯣ ꯍꯔꯥꯎꯔꯝꯕꯅꯤꯅꯦ ꯉꯁꯤꯗꯤ ꯐꯖꯅ ꯆꯥꯒꯦ ꯍꯥꯏꯅ ꯆꯤꯛꯀꯦ ꯍꯥꯏꯅ
ꯕ꯭ꯂꯠ ꯖꯨꯕ꯭ꯂꯤ ꯕ꯭ꯂꯠ ꯖꯨꯕ꯭ꯂꯤ ꯁꯦꯂꯦꯕ꯭ꯔꯦꯠ ꯇꯧꯕꯒ ꯆꯞ ꯃꯅꯔꯦꯅ ꯃꯣꯏꯅ
ꯌꯦꯡꯉꯣ ꯍꯧꯒꯠꯄ ꯀꯥꯟꯗꯥ ꯅꯣꯏ
ꯑꯣꯏ ꯀꯥꯡꯗꯣ ꯃꯁꯀꯤꯇꯣ ꯑꯩꯒꯤ ꯋꯦꯠ ꯅꯍꯥꯟ ꯐꯤ ꯁꯤꯛꯁ ꯑꯣꯏꯔꯝꯕꯗꯣ ꯉꯁꯤ ꯑꯃꯨꯛ ꯁꯤꯛꯁꯇꯤ ꯇꯥꯈ꯭ꯔꯦ
ꯐꯖꯅ ꯆꯥꯕꯒꯤꯅꯤꯅ
ꯆꯥꯕꯒꯤꯅꯤ ꯑ ꯋꯀꯤꯡ ꯋꯥꯛꯀꯤꯡ ꯆꯦꯜꯂꯁꯨ ꯌꯨꯝ ꯍꯜꯂꯛꯑꯒ ꯄ꯭ꯂꯦꯠ ꯑꯅꯤꯗꯒꯤ ꯇꯥꯗꯦ ꯃꯔꯛꯇ ꯑꯍꯨꯝ
ꯑꯗꯨ ꯑꯣꯏꯕꯒꯤ ꯋꯥꯛꯀꯤꯡ ꯆꯠꯄꯗ ꯋꯥꯛꯀꯤꯡ ꯆꯠꯄꯗꯅ ꯍꯦꯟꯅ ꯆꯥꯅꯤꯡꯉꯥꯏ
ꯋꯥꯀꯤꯡ ꯆꯄꯗꯣ ꯀꯥꯟꯅꯗ꯭ꯔꯦ
ꯑ ꯑꯗꯨ ꯁꯣꯔꯛꯄꯨꯗꯤ ꯍꯤꯞꯂꯒ ꯎ ꯐꯣꯟ ꯌꯦꯡꯔꯒ ꯔꯨꯝ ꯃꯅꯨꯡꯗ ꯑꯗꯨꯝ ꯅꯨꯡꯇꯤꯒꯤ ꯑꯗꯨꯝ ꯇꯨꯝꯒ ꯂꯩꯩꯅꯣ ꯑꯗꯨꯗꯤ
ꯍꯩꯅꯦꯗꯦ ꯍꯩꯅꯦꯗꯦ ꯑꯈꯣꯗꯤ ꯑꯗꯨꯒꯨꯝꯕ ꯍꯩꯅꯗꯦ ꯍ ꯐꯥꯒꯤ ꯇꯧꯕꯅꯤꯍꯦ ꯌꯥꯝ ꯍꯩꯅꯈ꯭ꯔꯖꯥꯅꯤ ꯀꯁꯇꯝ ꯇꯧꯁꯤꯔꯣ
ꯑꯁ ꯀꯁꯇꯝꯅꯦ ꯑꯩ ꯇꯧꯅꯤꯡꯗꯦ
ꯀꯤꯕ꯭ꯔꯣ ꯀꯤꯕ꯭ꯔꯣ
ꯀꯤꯔꯦ ꯅꯣꯏꯕꯨꯗꯤ ꯀꯁꯇꯝꯗꯤ ꯄꯥꯝꯗꯦ ꯀꯁꯇꯝ ꯇꯧꯅꯤꯡꯗꯦ ꯔꯦꯡ ꯁꯦꯟꯅꯁꯦ ꯔꯦꯡ ꯄꯨꯁ ꯇꯧꯁꯤꯅꯦ
ꯅꯪꯗꯤ ꯑꯟꯖꯤ ꯂꯒꯦ ꯏꯁꯇꯤꯔ ꯊꯠꯇ ꯄꯥꯔꯕ
ꯑꯁ ꯑꯇꯇꯩꯁꯨ ꯄꯥꯏꯕ ꯍꯥꯏꯩꯌꯦ ꯑꯗꯨꯕꯨ ꯑꯩꯅ ꯄꯥꯏꯕ ꯍꯥꯏꯅꯕꯨꯗꯨ
ꯌꯥꯔꯦ ꯌꯥꯔꯦ ꯅꯪꯁꯤ ꯔꯤꯁꯤꯡꯅ
ꯑꯩꯒꯤ ꯍꯤꯁꯇ꯭ꯔꯤꯗ ꯅꯣꯏ ꯎꯔꯣ ꯑꯩ ꯍꯥꯏ ꯇꯧꯈꯤꯕꯅꯦ
ꯎꯣꯏꯗ ꯅꯪ ꯐꯣꯟ ꯄꯥꯢꯗꯨꯗꯤ
ꯑꯗꯨ ꯑꯣꯏꯔꯁꯨ ꯑꯩꯗꯤ ꯔꯌꯦꯡꯗꯗꯤ ꯏꯁꯇꯤꯁꯀ ꯏꯟꯖꯤꯜꯂꯥ ꯄꯥꯏꯑ ꯅꯠꯇ꯭ꯔꯗꯤ ꯑꯇꯩꯕꯨꯗꯤ ꯃꯦꯠꯁ ꯑꯗꯨꯝ ꯁꯅꯥꯏꯗ ꯑꯗꯣ ꯅꯣꯏ ꯃꯨꯊꯥꯗꯤꯅꯦ ꯅꯣꯏ ꯀ ꯅꯣꯏꯒꯤ ꯁꯥꯟꯕꯗꯣ ꯌꯥꯝꯅ ꯄꯪꯕꯒꯨꯝ ꯇꯧꯋꯏꯅꯦ ꯑꯩꯉꯣꯟ
ꯍ ꯍꯥꯏ ꯅꯧꯅ ꯁꯥꯟꯅꯕꯒꯤꯅꯦ ꯑ ꯍꯥꯟꯅꯗꯤ ꯍꯅ ꯍꯥꯟꯅꯗꯤ ꯌꯥꯝ ꯅꯩꯔꯝꯕꯅꯦ ꯅꯧꯅ ꯁꯥꯟꯅꯕꯒꯤꯅꯦ ꯍꯞꯇꯥ ꯍꯞꯇꯥ ꯑꯃ ꯐꯥꯗ꯭ꯔꯤ ꯑꯩ ꯁꯥꯟꯅꯕ ꯍꯞꯇꯥ ꯑꯍꯨꯝ ꯁꯨꯔꯀꯥꯟꯗꯅꯦ ꯌꯦꯡꯕ ꯀꯥꯁꯇꯃ ꯇꯧꯁꯦ
ꯍꯧꯖꯤꯛ ꯁꯤ ꯀꯣ ꯎꯝ ꯎꯝ
ꯅꯪ ꯀꯁꯇ ꯀꯁꯇꯝ ꯇꯧꯁꯦ ꯅꯪ ꯀꯁꯇꯝꯗ ꯅꯪ ꯏꯕꯥꯅꯤꯒ ꯁꯥꯟꯅꯔ ꯁꯥꯕꯦꯁ ꯑꯗꯨꯝ ꯇꯔꯥꯔ ꯂꯧꯗꯨꯅꯤ
ꯑ ꯑꯗꯨ ꯑꯗꯨꯗꯤ ꯑꯩ ꯍꯦꯔꯣ ꯇꯥꯏ ꯄꯥꯏꯕꯩꯗꯕꯒꯅꯦ
ꯂꯩꯕꯦꯜ ꯑꯣꯟꯗꯒꯤ ꯁꯦꯕꯦꯁ ꯂꯥꯎꯕ ꯍꯧꯗꯣꯏꯅꯤ
ꯈꯖꯕꯔꯣ ꯅꯊꯅꯇ
ꯑꯩ ꯁꯦꯔꯟ ꯔꯥ ꯃꯤꯅꯤꯗ ꯇꯔꯥ ꯍꯦꯂꯦ ꯀꯥꯔꯤꯅꯣ
ꯑꯗꯣ ꯍꯌꯦꯡ ꯇꯧꯔꯛꯀꯦ ꯑꯃꯨꯛꯀ
ꯑꯦ ꯍꯌꯦꯡ ꯇꯧꯔꯛꯑꯣ ꯇꯧꯔꯛꯑꯣ
ꯑꯗꯨ ꯁꯅꯥꯁꯦ
ꯄꯩꯁꯥ ꯆꯪꯗꯣꯏꯔꯣ ꯍꯧꯖꯤꯛ ꯏꯉꯣꯅꯗꯁꯨ ꯆꯪꯗꯣꯏꯅꯦꯀꯣ ꯄꯩꯁꯥ ꯁꯦ
ꯍꯣꯏ ꯍꯌꯦꯡ ꯍꯌꯦꯡ ꯍꯥꯏꯔꯛꯀꯦ ꯂꯣꯏꯁꯤꯜꯂꯁꯦ
ꯄ꯭ꯔꯣꯁꯦꯁꯇꯣ ꯍꯌꯦꯡ ꯍꯥꯏꯔꯛꯑꯣ ꯀꯗꯥꯥꯏꯗꯒꯤ ꯀꯣꯜ ꯇꯧꯗꯣꯏꯅꯣ ꯑꯗꯣ ꯍꯥꯏꯔꯛꯑꯣꯀꯣ ꯑꯩ ꯏꯃꯥꯟꯅꯕ ꯏꯃꯥꯟꯅꯕ ꯉꯏꯈꯣꯍꯦ ꯀꯔꯤꯅ
ꯅꯪꯒꯤ ꯅꯃꯥꯟꯅꯕ ꯀꯅꯥ ꯇꯧꯒꯦ ꯍꯥꯏꯕ꯭ꯔꯣ
ꯂꯦꯡꯗꯧ ꯀꯩꯅꯣ ꯑꯩꯅ ꯂꯤꯁꯤꯡ ꯃꯉꯥ ꯍꯞꯇꯥ ꯑꯃꯗ ꯂꯤꯁꯤꯡ ꯃꯉꯥ ꯇꯥꯜꯂꯦ ꯍꯥꯏꯕꯒꯤ ꯑꯁ ꯍꯔꯥꯎꯋꯔꯦ
ꯑꯗꯗꯦ ꯍꯦꯃꯗꯔꯣ
ꯑꯥ
ꯔ ꯁꯤꯕꯧꯗ ꯂꯤꯁꯤꯡ
ꯑꯗꯨꯏꯅꯦ ꯂꯤꯁꯤꯡ ꯃꯉꯥ ꯍꯥꯏꯕꯒꯤ ꯍꯔꯥꯎ ꯍꯅꯥꯛ ꯇꯥꯛꯄꯤꯌꯣ ꯇꯥꯛꯄꯤꯌꯣ ꯑꯩ ꯑꯦꯞꯁꯤ ꯏꯟꯁꯇꯣꯜ ꯇꯧꯔꯒ ꯁꯦꯝꯕꯤꯈ꯭ꯔꯕꯅꯤ
ꯇꯧꯕꯤꯔꯣ ꯑꯗꯨꯣ ꯍꯌꯦꯡ ꯍꯥꯏꯔꯛꯀꯦ ꯑꯩ
ꯑ ꯊꯃꯦ ꯍꯦ ꯅꯨꯄꯥ ꯆꯥꯝꯃꯗꯤ ꯇꯥꯜꯂꯦ ꯍꯦ